ꯑ ꯇꯔꯦ
ꯌꯥꯝ ꯇꯞꯄꯤꯗꯣ ꯀꯩꯒꯤꯅꯣ ꯅꯪꯁꯦ
ꯀꯥꯏ ꯉ ꯇ ꯤ ꯐꯥꯏ
ꯀꯩꯅꯣꯔꯦ ꯀꯣꯠꯄꯣ ꯑꯝꯇ ꯍꯥꯏꯗꯤ ꯅꯪ ꯚꯣꯏꯁꯇꯣ
ꯍꯥꯡ ꯅꯪ ꯇꯔꯥꯕꯒꯥ
ꯍꯥꯏꯗꯤ ꯇꯥꯏꯦ ꯇꯥꯏ ꯑꯗꯨ ꯍꯥꯏꯗꯤ ꯇꯥꯕꯗꯤ ꯇꯥꯏ ꯇꯞ ꯇꯛꯅ ꯇꯥꯏ ꯑꯣꯗꯣ ꯑꯣꯏꯅ
ꯑꯩꯒꯁꯨꯝ ꯇꯧꯗꯦꯁ ꯄꯝꯕꯟ
ꯏꯃꯥ ꯄꯥꯎꯕ ꯐꯥꯎꯅꯕ꯭ꯔꯣ ꯆꯀ ꯊ ꯎꯣꯡꯟ꯭ꯔꯗꯥꯏꯕꯕꯤꯂꯦ ꯅꯥꯟꯋꯥꯒꯦ ꯌꯦꯄꯤꯤ ꯑ ꯉꯁꯤ ꯅꯣꯡꯃꯅꯤ ꯉꯁꯥꯏ ꯑꯌꯨꯛ ꯍꯧꯒꯠꯂꯛꯄꯗ ꯇꯧꯔꯛꯑꯦ
ꯀꯩꯅꯣ ꯍꯥꯏꯁꯤꯕꯣ ꯌꯥꯝ ꯊꯨꯕ ꯉꯩꯅꯝ ꯇꯧꯕꯗ
ꯍ ꯑꯩꯅ ꯅꯨꯃꯤꯠ ꯅꯤꯅꯤꯃꯨꯛꯇ ꯆꯣꯡꯈꯠꯂꯦ ꯃꯃꯥꯡꯗ ꯅꯨꯃꯤꯠ ꯅꯤꯅꯤ ꯑꯃꯗꯤ ꯆꯣꯟꯊꯈꯤꯕꯅꯦꯕ ꯑꯗꯨꯅ ꯑꯝꯇ ꯆꯣꯡꯈꯠꯂꯦꯕ
ꯅꯪ ꯃꯤꯅ ꯑꯣꯗꯤ ꯉꯥꯡꯕ ꯅ ꯅ ꯈꯨꯁꯤ ꯀꯅꯤ ꯅ ꯅꯨꯄꯥ ꯑꯃꯒ ꯇꯥꯔꯗꯤ
ꯏꯃꯥꯗꯤ ꯀꯩꯀꯩ ꯍꯥꯏꯅꯒꯦ
ꯣꯏ ꯑꯩꯈꯣꯏ ꯂꯨꯛꯛꯇ
ꯑ
ꯗꯗꯥꯒ ꯍꯥꯕꯣꯛꯀꯨꯝꯕ ꯆꯠꯂꯦ ꯍꯥꯏꯔ ꯀꯩꯅꯣꯝ ꯍꯥꯏꯌꯦ ꯊꯔꯗꯤ ꯑꯩꯈꯣꯏ ꯑꯂꯨꯈꯩꯗꯣꯏ ꯃꯌꯥꯏ ꯃꯌꯥꯏꯗ ꯀꯩꯅꯣꯝ ꯆꯪ ꯌꯥꯗ꯭ꯔꯦ
ꯀꯔꯦ
ꯌꯥꯝꯕꯗꯣ ꯍꯥꯥ
ꯑꯗꯨ ꯑꯂꯨꯁꯦ ꯀꯃꯥꯏꯅ ꯇꯧꯗꯣꯏꯖꯥꯠꯅꯣ ꯐꯧꯗꯣꯛꯄ ꯈꯣꯠꯄ ꯇꯧꯕ ꯈꯣꯠꯄ ꯑꯝꯇ ꯌꯥꯏꯗꯖꯥꯠꯂꯣ
ꯂꯥꯕ ꯃꯔꯣꯏ ꯑꯣꯏꯅ ꯆꯪꯉꯥ ꯃꯁꯥꯒꯤ ꯑꯗꯨꯝ ꯃꯅꯨꯡꯗ ꯄꯨꯡꯗꯒꯤ ꯇꯧꯔꯛ ꯑꯗꯨꯕꯨ ꯀꯃꯥꯏꯅ ꯐꯇꯑꯣ ꯐꯪꯒꯦ
ꯐꯖꯕ ꯍꯥꯏꯗꯤ ꯂꯣꯛꯄ ꯂꯣꯏꯕꯒ ꯀꯨꯏꯅ ꯊꯝꯕ ꯌꯥꯅꯕ ꯑꯂꯨ ꯣ ꯍꯥꯏꯗꯤ ꯄ꯭ꯔꯣꯁꯦꯁꯇꯣ ꯃꯤꯉꯣꯟꯗ ꯍꯪꯗꯧꯅꯦ
ꯑꯩꯈꯣꯏꯒꯤ
ꯍꯟꯅ ꯌꯦꯡꯕꯤꯗꯕ ꯑꯩ ꯀꯩꯅꯣꯝ ꯍꯥꯏ ꯕꯀꯣ ꯍꯟꯅ ꯌꯦꯡꯗꯕ ꯍꯟꯅ ꯌꯦꯡꯗꯕꯗꯤ ꯑꯩꯉꯣꯟꯗꯅ ꯑꯃꯨꯛ ꯑꯩꯈꯣꯏ ꯑꯩꯈꯣꯏ ꯃꯦꯗꯥꯝꯒ ꯇꯧꯔꯒ ꯑꯩꯅ ꯄꯣꯔꯛꯑꯦ ꯍꯥꯏꯕꯗꯣ ꯑꯂꯨ ꯃꯌꯥꯝ ꯑꯃ
ꯎꯝ
ꯑꯗꯨꯗꯒꯤ ꯉꯁꯤꯐꯧ ꯆꯩꯔꯥꯎꯕ ꯑꯦꯄ꯭ꯔꯤꯜꯗꯒꯤ ꯄꯣꯔꯛꯄ ꯑꯂꯨꯅꯦꯕ ꯑꯩ ꯁꯤꯁꯦ ꯍꯪꯉꯕ ꯈꯤꯇꯪ ꯉꯥꯏꯔꯦꯕ ꯑꯗꯨꯗꯣ ꯑꯩꯅ ꯁꯤꯗ ꯍꯥꯏꯩꯗꯣꯛꯑ ꯊꯝꯃꯦꯕꯀꯣ ꯑꯄꯠꯄ ꯑꯄꯨꯝꯕꯁꯦ ꯌꯥꯎꯁꯜꯂꯛꯑꯦꯕ ꯑꯄꯠꯄ ꯑꯄꯨꯝꯕꯗꯣ ꯂꯧꯪꯊꯣꯛꯄꯤꯕ ꯈꯪꯉꯕ ꯂꯣꯡꯊꯣꯛꯄꯤꯔ ꯐꯖ ꯊꯝꯃꯦ ꯍꯧꯖꯤꯛ ꯀꯩꯁꯨ ꯇꯧꯗꯦꯕ ꯑꯦꯄ꯭ꯔꯤꯜ ꯃꯦ ꯖꯨꯟ ꯖꯨꯂꯥꯏ ꯌꯧꯔꯛꯑꯕ ꯕꯅꯤ ꯋꯥ
ꯑꯁ ꯑꯗꯣ ꯑꯩꯈꯣꯏ ꯑꯩꯈꯣꯏꯒꯤꯗꯤ ꯃꯌꯥꯝꯒꯤꯗꯤ ꯀꯃꯥꯏꯅ ꯇꯧꯕꯅꯤ
ꯑꯣ ꯌꯥꯝꯕꯗꯣ ꯍꯥꯏꯗꯤ ꯃꯔꯛꯇꯨꯗ ꯈꯔ ꯊꯝꯃꯦ ꯍꯥꯏꯕ ꯌꯥꯗꯦꯕ ꯍꯥꯏꯗꯤ ꯃꯔꯛꯇꯨ ꯈꯔ ꯈꯔ ꯍꯞꯇꯥ ꯃꯅꯨꯡꯗ ꯈꯔ ꯈꯔ ꯀꯔꯤ ꯀꯔꯤ ꯐꯨꯝꯖꯜꯂꯛꯏ ꯀꯔꯝꯕꯅ ꯑꯂꯨꯁꯦ ꯁꯣꯏꯅꯥꯏꯒꯦ ꯍꯥꯟꯅ ꯆꯥꯊꯣꯛꯄ ꯈ ꯈ ꯐꯕꯗꯨꯅ ꯊꯝꯕ ꯑꯗꯨ ꯃꯣꯏꯗꯤ ꯑꯂꯨ ꯑꯄꯠꯄ ꯋꯥꯟꯁ ꯑꯃ ꯌꯥꯎꯈ꯭ꯔꯗꯤ ꯑꯗꯨꯝ ꯕꯔ ꯂꯣꯏꯅꯃꯛ ꯂꯧꯅꯕꯅꯦ ꯍꯥꯏꯕ ꯈꯪꯉꯕ ꯑꯗꯨꯗ ꯆꯦꯛ ꯇꯧꯕ ꯑꯃ ꯅꯠꯇꯦ ꯃꯌꯥꯝꯗꯣ ꯈꯔ ꯈꯔ ꯅꯣꯡꯃꯒꯤ ꯉꯥꯏꯍꯥꯛ ꯉꯥꯏꯍꯥꯛ ꯁꯪꯕꯗ ꯆꯦꯛ ꯇꯧꯅꯒꯗꯕꯅꯦꯕ ꯑꯩ ꯑꯩꯈꯣꯏ ꯊꯝꯃꯦꯅ ꯅꯪꯊꯣꯛꯑ ꯊꯝꯕꯗꯨꯣ ꯌꯥꯔꯣꯏ ꯍꯥꯏꯕ ꯈꯪꯉꯕ ꯆꯦꯛ ꯇꯧꯅꯗ꯭ꯔꯦꯕ ꯑꯩꯈꯣꯏꯒꯤꯅ ꯑꯝꯇ ꯁꯦꯛ ꯇꯧꯔ ꯇꯧꯔꯒ ꯍꯥꯏꯗꯤ ꯏꯟꯖꯥꯡ ꯊꯣꯡꯕꯩ ꯂꯧꯊꯣꯛꯄꯩꯗꯣ ꯐꯖꯕ ꯂꯧꯊꯣꯛꯇꯕꯤꯗꯀꯣ ꯉꯥꯏꯍꯥꯛ ꯐꯝꯃꯒ ꯅꯣꯡꯃꯒꯤ ꯏꯟꯖꯥꯡ ꯊꯣꯡꯉꯝꯗꯥꯏ ꯊꯣꯡꯉꯝꯗꯥꯏ ꯑꯗꯨꯒꯗ ꯑꯄꯨꯝ ꯑꯁꯥ ꯍꯥꯏꯗꯤ ꯈꯠꯄ ꯃꯣꯛꯄ ꯈꯔ ꯐꯖꯗꯕꯗꯣ ꯈꯜꯂ ꯈꯜꯂꯒ ꯃꯆꯤ ꯃꯆꯤ ꯁꯨꯋꯥꯏ ꯉꯔꯥꯡ ꯑꯌꯦꯅ ꯈꯟꯗꯣꯛꯈ꯭ꯔꯦ ꯑꯁꯨꯃꯥꯏꯗꯅ ꯑꯩꯝ ꯈꯟꯒꯦꯀꯣ ꯉꯁꯤꯒꯤ ꯑꯗꯨꯃꯥꯏꯅ ꯁꯨꯝ ꯇꯧꯔꯗꯤ ꯀꯩꯁꯨ ꯀꯩꯅꯣ ꯇꯧꯔꯑꯣꯑꯕ ꯈꯪꯉꯕ ꯑꯩꯈꯣꯏꯒꯤꯅ ꯑꯃ ꯍꯟꯅ ꯁꯨꯡꯌꯦꯡ ꯌꯦꯡꯗꯕꯤꯗꯣ ꯇꯧꯔꯦꯕ ꯑꯗꯨꯒꯤꯅꯦꯕ ꯌꯨꯝ ꯄꯥꯟꯕ ꯂꯨꯏ ꯌꯨꯝ ꯄꯥꯟꯕ ꯂꯨꯏ ꯍꯥꯏꯗꯤ ꯁꯤꯨꯒꯨꯝꯕꯁꯦ ꯃꯀꯨꯞ ꯃꯇꯥ ꯃꯀꯨꯞ ꯃꯇꯥ ꯃꯌꯥꯝꯁꯤꯅꯦꯕ ꯅꯨꯄꯤꯅ ꯍꯩꯁꯤꯡꯉꯣ ꯍꯥꯏ ꯍꯥꯏꯥꯏꯖꯦ ꯀꯇꯩ ꯑꯃꯝꯇ ꯅꯠꯇꯦꯕ ꯑꯩ ꯑꯩ ꯊꯝꯃꯛ ꯑꯩ ꯒꯦꯂꯨ ꯃꯌꯥꯝꯗꯣ ꯀꯩꯁꯨ ꯇꯧꯗꯦ ꯍꯧꯖꯤꯛꯐꯥꯎ ꯑꯗꯨꯝ ꯍꯣꯏ ꯃꯔꯛꯇ ꯇꯀꯍꯤꯌꯥꯎꯔꯦ ꯑꯗꯨꯝ ꯂꯧꯊꯣꯛꯏ ꯀꯔꯝꯕꯅ ꯏꯁꯤꯡ ꯆꯪꯉꯅꯣ ꯀꯔꯝꯕꯅ ꯐꯤꯕꯝ ꯀꯥꯏꯔꯤꯅꯣ ꯌꯦꯡꯉ ꯌꯦꯉ ꯄꯥꯏꯔ ꯄꯥꯏꯔꯒꯅꯦꯕ ꯑꯗꯨꯣ ꯍꯥꯟꯅꯗꯣꯏ ꯇꯧꯊꯣꯛꯏꯁꯦ ꯈꯡ ꯉꯥꯕꯥ ꯑꯗꯨꯃꯥꯏꯅ ꯇꯧꯒꯗꯝꯕꯅꯦꯕ ꯑꯩꯈꯣꯏꯒꯤꯁꯨ ꯍꯥꯟꯅ ꯁꯨꯡ ꯌꯦꯡ ꯌꯦꯡꯕꯤꯗ꯭ꯔꯦꯗꯅ
ꯑꯝ
ꯑꯗꯩꯗꯤ ꯇꯤꯜꯂꯧ ꯃꯌꯥꯝ ꯑꯃ ꯈꯤꯜꯂꯗꯕꯃꯤꯗꯨꯁꯨ ꯍꯝꯕ ꯊꯥꯔ ꯊꯥꯔ ꯍꯥꯏꯐꯦꯠ ꯄꯥꯏꯔ ꯄꯥꯏꯔ ꯃꯦꯠꯂ ꯃꯦꯠꯂ ꯌꯦꯡꯗꯧꯅꯦꯕ ꯀꯔꯝꯕꯅ ꯄꯨꯨꯝꯁꯤꯜꯂꯛ ꯇꯧꯔꯦꯗꯣ꯫ ꯍꯥꯟꯅ ꯄꯣꯠꯁꯦ ꯃꯣꯏ ꯍꯟꯅ ꯌꯦꯡꯕꯤꯗꯗꯤ ꯑꯝꯇ ꯌꯥꯗꯦꯕ꯫
ꯀꯩ ꯏꯁꯥꯡ ꯊꯣꯡꯗꯣꯏꯅꯣ ꯅꯪ꯫
ꯑꯁ ꯑꯩ ꯆꯥꯛꯀ ꯆꯥꯅꯤꯗꯦ ꯆꯔꯥ ꯍꯦꯜꯂꯖꯤꯔ ꯈꯜꯂꯤꯅꯦ꯫
ꯑꯩꯈꯣꯏ ꯎꯠꯇꯤ ꯆꯥꯏ ꯎꯁꯣꯏ ꯎꯇꯤ ꯍꯣꯔꯦꯟ ꯍꯣꯔꯦꯟꯅ꯫ ꯍꯥꯎꯔꯤꯔ ꯍꯥꯎꯇꯔꯤꯔ ꯈꯪꯗꯦꯗ꯫ ꯍꯣꯔꯦꯟꯗꯣ ꯎꯁꯣꯏ ꯀꯥꯡꯁꯨ ꯁꯨꯔꯛꯏꯒꯦ ꯌꯦꯟꯗꯣ ꯉꯧꯗꯣꯏꯅꯦ꯫
ꯎꯝ꯫ ꯃꯇꯥꯎ ꯍꯣꯏ ꯃꯆꯟꯅꯨꯄꯤ ꯂꯨꯍꯣꯡꯕꯗꯣ꯫
ꯑ ꯃꯌꯥꯝꯁꯦ ꯂꯣꯏ ꯀꯥꯞꯅꯩꯌꯦ ꯑꯩꯅ ꯀꯩꯒꯤ ꯍꯥꯏꯕ꯫ ꯃꯥꯅ ꯃꯆꯥꯟꯅꯨꯄꯤꯗꯨ ꯄꯨꯊꯣꯛꯑꯦ ꯍꯥꯏꯕꯀꯣ ꯃꯆꯟꯅꯨꯄꯤ ꯄꯨꯊꯣꯛꯄꯩꯗꯣ꯫ ꯃꯥꯅ ꯄꯨꯊꯣꯛꯑꯦ ꯍꯥꯏꯌꯦ ꯑꯗꯨꯗ ꯃꯥꯅ ꯀꯞꯄ ꯀꯞꯄ ꯃꯆꯟꯅꯨꯄꯤꯗꯨꯣ ꯃꯄꯤ ꯑꯣꯔ ꯇꯥꯏꯑꯦ ꯁꯨꯝ ꯄꯨꯊꯣꯛꯄꯗ ꯑꯗꯨꯅ ꯏꯁꯩ ꯁꯛꯄꯤꯗꯒꯤ ꯂꯩꯔꯝꯕ ꯃꯌꯥꯝꯗꯣ ꯂꯣꯏ ꯀꯞꯅꯔꯛꯏ ꯏꯌꯥꯝꯕ꯫ ꯃꯥꯟꯅ ꯃꯄꯤ ꯑꯣ ꯇꯥꯔꯦ ꯃꯆꯟꯅꯨꯄꯤꯗꯨ ꯄꯨꯊꯣꯛꯄꯗꯨꯗ ꯑꯗꯨꯒ ꯑꯁ ꯃꯆꯟꯅꯨꯄꯤꯗꯨ ꯑꯣ ꯃꯃꯥꯒꯗꯤ ꯄꯥꯎ ꯐꯥꯎꯅꯩ ꯃꯥꯒꯗꯤ ꯐꯥꯎꯅꯗꯦ ꯀꯣꯏꯅꯕꯅꯤꯅ ꯑꯌꯦ ꯃꯆꯟꯅꯨꯄꯤꯅ ꯉꯔꯥꯡ ꯅ ꯅꯍꯥꯟꯖꯦ ꯃꯣꯏ ꯑꯍꯨꯝ ꯄꯥꯃꯤꯟꯅꯕ ꯐꯣꯇꯣ ꯊꯥꯡꯒꯠꯂꯒ ꯌꯥꯝ ꯃꯤꯁ ꯇꯧꯋꯦꯅ ꯊꯝꯃꯛꯑꯦꯌꯦ ꯃꯥ ꯅꯨꯡꯉꯥꯏꯇꯦ ꯑꯩ ꯀꯩꯝ ꯍꯟꯗ꯭ꯔꯦꯑꯦ ꯑꯩꯅ ꯀꯩ ꯍꯟꯗꯣꯏꯅꯣ ꯅꯪ ꯍꯥꯏ ꯀꯩ ꯍꯟꯗꯣꯏꯅꯣ ꯈꯪꯐꯝ ꯈꯪꯗꯦ ꯅꯨꯡꯗꯤ ꯅꯨꯡꯉꯥꯏꯇꯦꯌꯦ ꯈꯪꯉꯕ ꯌꯥꯝꯅ꯫ ꯑꯁ ꯃꯥ ꯆꯠꯈꯤꯕꯁꯦ ꯌꯥꯝ ꯅꯨꯡꯉꯥꯏꯇꯦ ꯈꯣꯠꯇꯦ ꯍꯥꯏꯗꯤ ꯑꯗꯨꯝ ꯎꯔꯝꯕꯅꯤꯅ ꯎꯔꯛ ꯇꯕꯖꯦ꯫ ꯑꯗ ꯆꯥꯛꯀꯧꯕꯒꯤ ꯉꯥ ꯃꯣꯟ ꯑꯅꯤ ꯍꯥꯏꯕ꯭ꯔꯥ ꯀꯩꯅꯣꯝ ꯍꯥꯏꯔꯤꯌꯦ ꯑꯗꯣ ꯄꯨꯟꯅ ꯂꯨꯄꯥ ꯂꯤꯁꯤꯡ ꯀꯨꯟꯃꯔꯤ ꯀꯨꯟꯃꯉꯥ ꯇꯥ ꯃꯥꯜꯂꯦ ꯉꯥꯗꯣ꯫ ꯑꯗꯨꯗ ꯃꯥ ꯍꯥꯏꯁꯤꯅ ꯏꯁ ꯌꯥꯝꯗꯣꯏꯖꯥꯠꯂꯥꯗ ꯀꯩꯅꯣꯅꯕꯨꯗꯤ ꯍꯥꯏꯔꯛ ꯅꯦ ꯕꯥꯃꯣꯟꯅꯕꯨꯗꯤ ꯍꯥꯏꯔꯛꯄꯅꯦ꯫ ꯑꯁ ꯑꯗꯨ ꯌꯥꯝꯃꯦ ꯌꯥꯝꯃꯦꯒ ꯑꯃꯨꯛ ꯌꯥꯝꯃꯒ ꯑꯃꯨꯛ ꯏꯆꯟ ꯅꯨꯄꯤꯗꯣ ꯑꯃꯨꯛ ꯋꯥꯍꯧꯔꯗꯤ ꯀꯥꯏꯅ ꯇꯧꯗꯅ ꯈꯪꯉꯕ ꯑꯩꯅꯥ ꯔꯥꯁꯤ ꯃꯤ ꯂꯣꯏ ꯍꯥꯏꯅꯕꯅꯦ ꯑꯗꯨꯏꯗꯣ ꯅ ꯍꯥꯏꯕ ꯑꯩꯅ꯫ ꯑꯗ ꯑꯩꯅ ꯅꯆꯟꯅꯨꯄꯤ ꯑꯃꯨꯛ ꯈꯜꯂꯤꯝꯅꯦ ꯈꯟꯗꯗꯤ ꯍꯧꯖꯤꯛꯇꯤ꯫ ꯏꯆꯟꯅꯨꯄꯤꯗꯨ ꯃꯌꯨꯝ ꯄꯥꯡꯒꯔꯕꯅꯤꯅ ꯃꯥꯏ ꯅꯨꯄꯥꯗꯩ ꯂꯧꯕꯤꯕꯗꯣ ꯑꯁ ꯏꯆꯟꯅꯨꯄꯤꯗꯣ ꯋꯥꯍꯧꯒꯗ꯭ꯔꯥꯅ ꯌꯝ ꯈꯟꯕ ꯍꯧꯔꯛꯑꯦꯌꯦ ꯃꯥꯥꯏ ꯍꯥꯏꯕ꯫ ꯂꯧꯗꯦ ꯍꯥꯏꯗꯤ ꯉꯥ ꯄꯥꯡ ꯄꯥꯡꯅꯍꯜꯂꯤꯗꯅ꯫ ꯉꯥ ꯄꯥꯡꯍꯟꯕꯅꯦ ꯊꯥꯎ ꯗꯤꯜ ꯑꯃꯒ ꯑꯗꯨꯃꯥꯏꯅ ꯄꯥꯡꯍꯟꯕꯅꯦ꯫ ꯆꯥꯛꯀꯧꯕꯒꯤ꯫ ꯑꯗꯨꯗꯣ ꯂꯧꯅꯤꯡꯗ꯭ꯔꯤꯕ ꯌꯥꯝ ꯍꯦꯟꯖꯟꯅ ꯂꯧꯅꯤꯡꯗ꯭ꯔꯤꯕ꯫ ꯃꯆꯟꯅꯨꯄꯤꯍꯣꯏ ꯋꯥꯒꯔꯅꯤꯅ꯫ ꯑ ꯅꯠꯂꯤ ꯑꯒꯣꯏꯁꯤꯗꯦ ꯍꯥꯏꯚꯥꯏ ꯑꯩ ꯅꯨꯡꯁꯤꯗꯅꯁꯨ ꯇꯧꯋꯦ ꯃꯆꯟꯅꯨꯨꯄꯤꯁꯦ ꯀꯌꯥꯗ ꯃꯥꯅ ꯍꯥꯏꯅ꯫
ꯑꯩꯅ ꯏꯃꯥꯗꯣ ꯐꯣꯟ ꯕꯦꯂꯦꯁ ꯂꯣꯏꯔꯦ ꯑꯩ ꯍꯌꯦꯡ ꯄꯔꯦꯛꯇꯤꯀꯦꯜ ꯆꯠꯇꯣꯏꯅꯦ ꯑꯗꯨꯗ ꯍꯥꯞꯄꯤꯕ ꯌꯥꯔꯣꯏꯌꯦ꯫ ꯒꯤ ꯍꯥꯏꯒꯤ
ꯅꯪꯒꯤ ꯖꯤꯄꯦꯗꯨꯁꯨ ꯑꯃꯨꯛꯇꯪ ꯀꯩꯅꯣ ꯇꯧꯊꯣꯛꯑꯗꯤ
ꯑꯗꯨꯅꯦ ꯑꯩꯒꯤꯁꯨ ꯑꯃꯨꯛ ꯂꯣꯏꯗꯣꯔꯕꯅꯤ꯫ ꯀꯃꯥꯏꯅ ꯇꯧꯗꯣꯏꯅꯣ ꯈꯪꯗꯦ ꯌꯦꯡꯉꯒꯦ ꯑꯩꯁꯨꯅꯦ ꯄꯥꯏꯅꯤꯡꯉꯤꯅꯤ꯫
ꯄꯥꯅꯤꯡꯕꯗꯨ ꯆꯠꯂꯒ ꯍꯥꯏꯐꯦꯠ ꯃꯔꯣꯟꯗꯨ ꯃꯣꯏꯗ ꯍꯥꯏꯗꯧꯅꯦꯕ꯫
ꯅꯠꯇ꯭ꯔꯒ ꯍꯌꯦꯡ ꯆꯠꯄꯗꯅꯦ ꯃꯣꯏꯒꯤ ꯀꯣꯂꯦꯁ ꯫ ꯍꯥꯌꯦꯡ ꯆꯠꯄꯗꯅꯦ꯫
ꯑꯥ꯫
ꯑꯩꯈꯣꯏ ꯀꯣꯂꯦꯁ ꯃꯅꯥꯛꯇ ꯑꯩꯈꯣꯏ ꯄꯩꯁꯥ ꯂꯧꯊꯣꯛꯄꯗꯣ꯫ ꯑꯗꯨ ꯃꯐꯝꯗꯨꯗ ꯑꯦ ꯇꯤ ꯑꯦꯝꯗ ꯑꯦꯄ꯭ꯂꯥꯏ ꯇꯧꯁꯜꯂꯝꯃꯒꯦ ꯌꯥꯕꯥꯔ ꯌꯦꯡꯉꯒꯦ
ꯌꯦꯡꯉꯣ
ꯃꯔꯣꯟꯗꯣ ꯍꯥꯏꯐꯦꯠ ꯍꯪꯉꯒꯦ ꯀꯃꯥꯏꯅ ꯇꯧꯗꯣꯏꯅꯣ ꯃꯣꯏꯗ ꯌꯥꯒꯗ꯭ꯔꯥ ꯅꯠꯇ꯭ꯔꯒ ꯀꯕꯥꯏꯅ ꯆꯠꯂꯣꯅꯣ ꯕ꯭ꯔꯥꯟꯁ ꯁꯤꯗ ꯆꯠꯂꯣꯔꯅ
ꯎꯝ ꯃꯣꯏꯗꯤ ꯌꯥꯒꯗ꯭ꯔꯥ ꯈꯣꯠꯀꯗ꯭ꯔꯥꯅ ꯑꯦꯇꯦꯡꯒꯤ ꯐꯣꯝꯗꯣ ꯂꯧꯁꯤꯜꯂꯝꯃꯣꯕ
ꯎꯝ ꯑꯗꯨ ꯌꯨꯝꯗ ꯂꯥꯛꯑꯟꯇꯥꯥꯔꯦꯀꯣ
ꯌꯨꯝꯗ ꯂꯥꯛꯏꯗꯨꯗꯤ ꯑꯩꯒꯤꯁꯨ ꯎ ꯍꯣꯏꯗꯅ ꯗꯦꯠ ꯊꯥꯔꯇꯤꯐꯥꯎ ꯉꯁꯤ ꯑꯃꯨꯛ ꯂꯨꯄꯥ ꯂꯤꯁꯤꯡ ꯑꯃꯃꯨꯛ ꯈꯥꯏꯅꯔꯦ ꯐꯤꯌꯥꯔꯋꯦꯟꯒꯤꯅꯦꯅ
ꯑꯣ
ꯑꯁ ꯁꯤꯗ ꯑꯩꯉꯣꯟ ꯂꯤꯁꯤꯡ ꯑꯍꯨꯝꯃꯨꯛ ꯄꯤꯔꯛꯑꯣ ꯍꯥꯏꯔꯅꯤ ꯗꯦꯠ ꯊꯥꯔꯇꯤꯁꯤꯗ ꯑꯩꯈꯣꯏ ꯐꯤ ꯀꯩꯅꯣ ꯄꯥꯝꯕꯒꯤ ꯁꯦꯟꯃꯤꯠꯅ ꯄꯥꯝꯕꯒꯤ ꯑꯩꯒꯤ ꯄꯩꯁꯥꯁꯦ ꯑꯗꯨ ꯒ꯭ꯌꯥꯟ ꯇꯥꯗꯦ ꯇꯧꯗꯣꯏꯖꯤ
ꯃꯁꯥ ꯃꯠꯊꯣꯟꯗ ꯑꯗꯨ ꯃꯁꯥ ꯃꯠ ꯅ ꯑꯗꯨꯝ ꯀꯛꯈꯤꯕꯔꯣ ꯅꯠꯇ꯭ꯔꯥ ꯑꯩꯈꯣꯏꯅ ꯀꯛꯇꯣꯏꯔꯣ
ꯑꯈꯣꯏꯅ ꯀꯛꯑꯁꯨ ꯌꯥꯏ ꯃꯁꯥ ꯃꯁꯥꯅ ꯄꯨꯡ ꯃꯤꯅꯤꯠ ꯇ꯭ꯔꯥꯃꯥꯊꯣꯏ ꯇꯔꯛꯄꯗ ꯏꯣꯡ ꯀꯛꯑꯁꯨ ꯌꯥꯏ ꯑꯩꯉꯣꯟꯗ ꯑꯆꯥꯄꯣꯠ ꯁꯤꯜꯂꯣ ꯍꯥꯏꯔꯛꯄꯅꯦꯕ ꯑꯅꯟꯗꯅ ꯑꯩ ꯍꯥꯏꯗꯣꯛꯈ꯭ꯔꯕꯅꯦ ꯑꯩ ꯉꯝꯃꯣꯏ ꯈꯣꯠꯂꯣꯏ ꯑꯗꯨ ꯇꯧꯔꯣꯏꯅ ꯑꯗ ꯑꯩ ꯁꯨꯃꯥꯏꯅ ꯅꯥꯁꯤꯜꯂꯛꯑꯦ ꯈꯣꯠꯂꯦꯅ ꯑꯩ ꯍꯣꯏꯅ ꯍꯥꯏꯔꯒ ꯑꯩꯁꯨ ꯁꯤꯟꯒꯦ ꯇꯧꯔꯝꯕꯅꯦꯕ ꯍꯥꯏꯗꯤ ꯑꯩꯈꯣꯏ ꯐꯤꯌꯔꯋꯦꯟ ꯇꯧꯗꯣꯏꯅꯤꯗꯅ ꯑꯣꯖꯥ ꯏꯕꯨꯣꯇꯣꯝꯕꯒꯦ
ꯏꯕꯣꯇꯣꯝꯕꯗꯤ
ꯑꯩꯈꯣꯏ ꯍꯦꯠ ꯑꯣꯏꯔꯝꯕꯗꯣ ꯔꯤꯇꯌꯥꯔ ꯆꯠꯂꯝꯅꯦꯕ ꯑꯗꯨꯒꯤ ꯑꯥ ꯑꯗꯨꯒꯤ ꯃꯥꯒꯤ ꯇꯧꯕꯤꯒꯦ ꯍꯣꯏ ꯍꯣꯏ ꯍꯣꯏ
ꯑꯩꯈꯣꯏ ꯑꯣꯖꯥꯒꯩ ꯂꯤꯁꯤꯡ ꯂꯤꯁꯤꯡ ꯈꯥꯏꯅꯔ ꯇꯧꯕꯤꯒꯔꯁꯦꯅ ꯃꯥꯒꯤ ꯀꯩꯅꯣꯃꯅ ꯂꯤꯁꯤꯡ ꯑꯅꯤ ꯃꯨꯛꯅ ꯀꯩꯅꯣ ꯇꯧꯔꯁꯦ ꯈꯣꯠꯂꯁꯦ ꯑꯆꯥꯄꯣꯠꯀꯤ ꯇꯧꯔꯁꯦ ꯑꯗꯨꯒ ꯂꯤꯁꯤꯡ ꯃꯔꯤꯃꯨꯛ ꯁ ꯁꯥꯇ꯭ꯔꯗꯒꯤ ꯃꯣꯏꯕ ꯁꯥꯇ꯭ꯔ ꯃꯉꯥꯗꯩ ꯄꯩꯁꯥ ꯈꯣꯡꯒꯠꯂꯦ ꯍꯥꯏꯕꯅꯦꯕ ꯃꯣꯏ ꯂꯤꯁꯤꯡ ꯂꯤꯁꯤꯡ ꯄꯨꯡ ꯃꯉꯥꯗꯅ ꯌꯥꯅꯕ ꯂꯩꯔꯗꯤ ꯐꯨꯔꯤꯠꯇꯣꯅ ꯇ ꯑꯗꯣ ꯈꯪꯗꯦ ꯗꯥꯑꯟꯗ ꯌꯥꯝ ꯇꯧꯁꯜꯂꯨꯒꯤꯅꯣ ꯅꯪꯀꯣ ꯁꯥꯇ꯭ꯔꯗꯣ ꯄꯤꯔꯛꯏ ꯄꯤꯔꯛꯇꯦꯁꯨ ꯈꯪꯗꯦ ꯇꯧꯒꯤꯕꯅꯤ ꯑꯩꯅ ꯑꯃꯨꯛꯀ ꯄꯩꯁꯥ ꯗꯤꯎ ꯆꯠꯂ ꯑꯃꯨꯛ ꯐꯨꯒꯠꯅꯔꯗꯤꯅ ꯃꯥ ꯂꯣꯏꯈ꯭ꯔꯦꯗꯅ ꯍꯥꯏꯗꯤ ꯄꯨꯡ ꯂꯣꯏ ꯆꯠꯈ꯭ꯔꯅꯤ ꯁꯨꯡꯂꯥꯛ ꯂꯥꯛꯑꯔꯣꯏꯗꯅ ꯎꯅꯕꯁꯨ ꯄꯥꯎ ꯐꯪꯉꯔꯣꯏꯗꯅ
ꯀꯩꯅꯣ ꯑꯗꯨꯗꯤ ꯑꯗꯨ ꯑꯣꯖꯥꯗꯨꯗꯤ ꯂꯧꯁꯟꯗꯔꯤꯉꯥꯏꯗ ꯑꯗꯨꯝ ꯇꯣꯛꯈ꯭ꯔꯦ
ꯑꯪ
ꯀꯥꯝ ꯀꯨꯏꯔꯖꯠꯅꯣ
ꯃꯥꯗꯤ ꯀꯨꯏꯔꯦꯗ ꯑꯣꯖꯥꯅ
ꯑꯗꯨꯗꯤ ꯀꯥꯟꯅꯗꯕꯤꯗ ꯑꯗꯨꯝ ꯇꯣꯛꯈ꯭ꯔꯦ
ꯀꯥꯟꯅꯔꯤꯅꯤ ꯀꯩꯅꯣ ꯃꯥꯏꯁꯦ ꯃꯆꯥ ꯑꯃ ꯄꯨꯁꯟꯅꯤ ꯍꯥꯏꯕꯅꯤ ꯃꯥꯏ ꯃꯉꯣꯟꯗ ꯇꯧꯅꯕ ꯅꯡ ꯐꯡꯉꯧꯅꯕ ꯄꯦꯟꯁꯤꯜ ꯗꯨꯇꯪ ꯐꯪꯉꯗꯤꯀꯣ ꯂꯧꯈꯠꯄꯗꯣ ꯌꯥꯎꯖꯔꯝꯃꯗꯤ ꯃꯥ ꯄꯦꯟꯁꯤꯟ ꯐꯪꯍꯧꯗꯣꯏꯅꯦꯕ
ꯀꯩꯒꯤ
ꯂꯧꯈꯠꯄꯗꯣ ꯍꯦꯛ ꯌꯥꯎꯍꯧꯔꯗꯤ ꯃꯥ ꯄꯦꯟꯁꯤꯟ ꯐꯪꯗꯣꯏꯅꯦꯕ ꯔꯤꯇꯌꯥꯔ ꯆꯠꯈ꯭ꯔꯁꯨ ꯑꯗꯨ ꯂꯧꯈꯠꯄꯗꯨ ꯌꯥꯎꯗ꯭ꯔꯕꯅꯤꯅ ꯔꯤꯇꯤꯌꯥ ꯆꯠꯈ꯭ꯔꯕꯅꯤꯅ ꯃꯥ ꯃꯥꯡꯖꯔꯦꯗꯅ
ꯎꯝ ꯈꯪꯗꯦ ꯑꯩ ꯄꯩꯁꯥ ꯂꯥꯛ ꯀꯩꯅꯣꯃꯨꯛ ꯃꯣꯏꯗꯤ ꯇꯔꯦꯠꯃꯨꯛ ꯍꯧꯔꯥꯡ ꯇꯧ ꯍꯥꯏꯕꯅꯤꯅ ꯑꯩꯁꯦ ꯀꯃꯥꯏꯅ ꯇꯧꯔ ꯂꯥꯛꯇꯔꯤꯦꯁꯦ ꯇꯥꯟꯁꯤꯒꯦ ꯈꯂꯦ ꯑꯩ ꯀꯅꯀꯣꯡꯁꯤꯗ ꯍꯥꯥ
ꯀꯜꯂꯣ
ꯑꯗꯨꯩꯅ ꯀꯃꯥꯏꯅ ꯇꯧꯔ ꯇꯥꯟꯁꯤꯒꯦꯅ ꯈꯜꯂꯤ ꯍꯕꯨ ꯂꯧꯈꯠꯄꯤꯔꯗꯤ ꯑꯩꯅ ꯕꯕꯥꯗ ꯍꯥꯏꯕꯅꯦꯕ ꯑꯩꯈꯣꯏꯒꯤ ꯂꯧ ꯃꯆꯥꯗꯣ ꯑꯗꯨꯗꯨꯒꯗꯣꯛ ꯊꯝꯃꯒ ꯑꯩ ꯑꯗꯨꯝ ꯍꯟꯒꯦꯅ ꯑꯣ ꯂꯧꯕ ꯈꯣꯠꯄꯤꯔꯛꯑꯗꯤ ꯉꯝꯅꯤꯕ ꯆꯍꯤ ꯐꯥꯕꯣꯏꯕ ꯍꯟꯕ ꯉꯝꯅꯦꯕ ꯑꯗꯨꯝ ꯑꯗꯨꯒꯤ ꯈꯜꯂꯤꯕꯅꯤ ꯒ꯭ꯌꯥꯟ ꯇꯥꯗꯦ ꯇꯧꯗꯣꯏꯁꯦ ꯑꯩ ꯊꯝꯃꯒꯦ ꯇꯥꯕ꯭ꯔꯣ
ꯍꯣꯏ
ꯊꯝꯃꯒꯦ ꯆꯥꯝꯗ ꯊꯣꯡꯅꯕ ꯇꯧꯔꯤꯌꯦꯦ ꯑꯩꯁꯨ
ꯍ ꯍꯣ
ꯊꯔ